ꯍꯦꯜꯂꯣ ꯇꯥꯕꯔꯣ
ꯇꯥꯏ ꯇꯥꯏ ꯇꯥꯏ
ꯅꯨꯉꯥꯏꯔꯤꯕꯣ
ꯅꯨꯉꯥꯏꯇꯥꯔꯗꯤ ꯀꯔꯤꯅꯣ
ꯀꯃꯥꯏ ꯀꯥꯃꯥꯏ ꯇꯧꯔꯤ ꯆꯥ ꯏꯁꯤꯡ ꯆꯔꯕꯔꯣ
ꯆꯥꯛ ꯏꯁꯤꯡ ꯆꯔꯦ ꯀꯔꯤꯅꯣ ꯌꯦꯟ ꯃꯐꯩ ꯄꯤꯖꯥꯕ ꯌꯥꯑꯣꯗꯔꯥꯕꯣ
ꯎꯟ ꯌꯦꯟ ꯃꯐꯩꯗꯨ
ꯑꯍꯨꯝ ꯑꯃꯗꯤ
ꯌꯦꯟ ꯃꯐꯩ ꯆꯥꯕꯗꯨ ꯑꯩꯗꯣ ꯆꯗꯔ꯭ꯦ ꯅꯨꯡꯗꯥꯡ ꯗꯥꯏꯇꯤꯡ ꯇꯧꯔꯦ
ꯗꯥꯏꯇꯤꯡ
ꯉꯁꯤ ꯌꯦꯟ ꯆꯥꯅꯤꯟ ꯇꯧꯏ ꯋꯥꯀꯤꯡꯁꯨ ꯆꯦꯂꯦꯕꯣ ꯎꯟ ꯋꯥꯀꯤꯡ ꯆꯦꯟ ꯒꯌ꯭ꯥꯟ ꯃꯦꯅ ꯇꯥꯗꯕꯤꯅꯤ ꯁꯣꯔꯣꯇꯥ ꯆꯦꯟꯁꯦ ꯍꯥꯏꯌꯦꯅ ꯃꯣꯏ ꯀꯤ ꯃꯂꯦ ꯅ ꯁꯣꯔꯇꯥ ꯆꯦꯅꯁꯦ ꯌꯥꯗꯦ ꯅ ꯑꯥ ꯀꯣꯟꯖꯦꯟ ꯂꯩꯀꯥꯏ ꯃꯅꯨꯡꯂꯣꯝꯗ ꯆꯠꯂ
ꯋꯥꯛꯏꯪ ꯑꯌꯨ ꯋꯥꯀꯣꯪ ꯑꯌꯨꯛꯇ ꯆꯦꯟꯁꯤ ꯀꯔꯤꯅꯣ ꯀꯩꯗꯧꯕꯩ ꯁꯣꯔꯣꯛꯠ ꯆꯦꯟꯗꯔ꯭ꯗꯤ
ꯎꯝ ꯁꯣꯔꯣꯀꯠ ꯆꯦꯅꯁꯤ ꯃꯅꯤ꯫ ꯃꯅꯤ꯫ ꯅꯡ ꯍꯌꯦꯪ ꯀꯔꯥꯅꯦꯕ
ꯍꯌꯦꯪꯗꯨ ꯄꯨꯪ ꯃꯉꯥ ꯑꯗꯦꯋꯥꯏꯗ ꯀꯁꯦꯌꯦ ꯒꯅꯥꯌꯝꯅ
ꯎꯝ ꯂꯝꯕꯤ ꯊꯥꯇꯦ
ꯂꯝꯕꯤꯗꯤ ꯊꯠꯂꯦꯍꯦ ꯊꯠꯄ ꯍꯥꯌꯁꯦ ꯈꯪꯗꯦ ꯉꯁꯤꯗꯤ ꯈꯔꯥ ꯀꯣꯃꯦ ꯃꯣꯏꯔꯪ
ꯃꯃꯤꯡ ꯄꯅꯕ ꯌꯥꯗꯦ ꯍꯥꯏꯕꯗꯨ ꯃꯔꯨꯞ
ꯎ ꯎ
ꯑꯗꯨꯗꯤ ꯍꯌꯦꯟ ꯀꯔꯥꯅꯤ ꯗꯥꯠ ꯃꯗꯨꯗꯤ
ꯒꯅꯥꯌꯝꯂꯣ
ꯎ
ꯈꯟꯗꯦ ꯈꯟꯗꯦ ꯃꯥ ꯀꯥꯔꯛꯀꯅꯤ
ꯃꯥ ꯄꯥꯎ ꯐꯥꯎꯅꯗꯕꯥ
ꯐꯥꯎꯅꯩ ꯐꯥꯎꯅꯩ ꯀꯥꯔꯛꯀꯅꯦꯕ ꯃꯥꯖꯨ
ꯎꯝ ꯐꯔꯦ ꯐꯔꯦ ꯑꯗꯨꯗꯤ ꯅꯣꯏ ꯑꯅꯤ ꯃꯈꯥꯗ ꯄꯨꯟ ꯂꯩ ꯇꯥꯔꯦ
ꯃꯈꯥꯗ ꯄꯨꯟ ꯂꯩꯔꯅꯤ ꯀꯥ ꯚꯔꯥꯒꯤ ꯃꯊꯥ ꯁꯥꯏꯍꯦ
ꯑꯣꯈꯦ ꯀꯩ ꯃꯊꯦꯜ ꯆꯔꯕ
ꯀꯩ ꯆꯥꯕꯅꯣ ꯀꯥꯎꯒ꯭ꯔꯦ ꯚꯣꯔꯥ ꯊꯣꯡꯕ ꯚꯣꯔꯥ ꯊꯣꯡꯕ
ꯎꯝ ꯚꯣꯔꯥ ꯊꯣꯡꯕ ꯅꯩꯔꯦ ꯐꯔꯦ ꯐꯔꯦ ꯌꯨꯝꯗ ꯂꯩꯕ ꯅꯨꯡꯉꯥꯏꯔꯦ ꯏꯔꯥꯡ ꯅꯣꯏ ꯑꯗꯥꯏ ꯌꯧꯗ꯭ꯔꯣ
ꯌꯧꯗꯗꯤ ꯀꯩꯅꯣ ꯑꯩꯈꯣꯏ ꯁ꯭ꯋꯥꯏꯗꯗꯤ ꯀꯩꯁꯨꯕꯨꯗꯤ ꯇꯧꯗꯦꯗ
ꯗꯨꯡ ꯗꯥꯡ ꯗꯨꯡ ꯗꯥꯡ ꯒ꯭ꯌꯥꯟ ꯇꯥꯗ꯭ꯔꯦꯕꯣ
ꯇꯥꯗ꯭ꯔꯁꯨ ꯀꯥꯞꯄꯕ ꯗꯨꯝꯉꯥ
ꯎꯝ ꯈꯔ ꯑꯗꯨꯝ ꯗꯨꯡ ꯗꯥꯡ ꯈꯔ ꯇꯧꯔꯦ
ꯋꯥꯏꯐꯥꯏ ꯌꯥꯏ ꯋꯥꯢꯐꯥꯢ ꯌꯥꯢ ꯃꯌꯥꯝ ꯂꯣꯏ ꯁꯝꯅꯔꯤ ꯀꯔꯤꯅꯣ
ꯀꯣꯏꯂꯥꯅꯤ ꯀꯣꯏꯂꯥꯅꯤ ꯁꯣꯏꯗꯅ
ꯂꯥꯛꯑꯣ ꯂꯥꯛꯑꯣ ꯑꯗꯨꯗꯤ ꯅꯣꯏ
ꯌꯥꯎꯗꯦ
ꯃꯊꯛꯀꯤꯗꯣ ꯌꯥꯎꯗ꯭ꯔꯦ
ꯕ ꯏꯌꯥꯝꯕ ꯑꯅꯤꯗꯨꯗꯤ ꯌꯥꯎꯏ ꯑꯗꯨꯒ ꯕꯣꯏ ꯃꯣꯏ ꯑꯅꯤꯗꯨꯗꯤ ꯌꯥꯎꯇ꯭ꯔꯦ ꯂꯣꯏ ꯁꯝꯃꯦꯗ ꯄꯥ ꯄꯥꯁꯋꯥꯠꯀ ꯐ꯭ꯔꯤꯗꯅꯦ ꯊꯥꯗꯣꯛꯑꯒ ꯈꯣꯏ ꯂꯣꯏ ꯁꯝꯍꯟꯕꯤꯅꯤꯉꯣ
ꯇꯣꯛ ꯑꯦ ꯑꯩꯈꯣꯏ ꯗꯤ
ꯌꯥꯝ ꯇꯞꯄꯦꯕꯣ ꯅꯪ ꯉꯥꯡꯏꯗꯣ
ꯇꯞꯄꯦ ꯉꯁꯥꯏ ꯁꯤ ꯂꯥꯎꯠ ꯊꯥ ꯌꯥꯗꯕꯅꯦ ꯃꯁꯥꯏꯅꯦ ꯀꯩꯅꯣꯅꯦ ꯅꯥꯀꯣꯡ ꯃꯅꯥꯛ ꯊꯝꯗ꯭ꯔꯗꯤ ꯇꯥꯗꯕ ꯑꯅꯤꯗꯨꯖꯨ ꯊꯕꯛ ꯆꯠꯈꯤꯕ ꯑꯅꯤꯗꯨꯖꯨ ꯃꯣꯏꯗꯣ ꯒꯨꯅꯤꯌꯥ ꯇꯧꯌꯦꯅ ꯄꯧꯁꯥ ꯃꯌꯥꯝ ꯐꯪꯑꯦꯅ ꯑꯍꯥꯎꯕ ꯆꯥꯁꯦꯌꯦꯅ ꯇꯧꯔ ꯍꯣꯔꯦꯟꯖꯨ ꯑꯃꯨꯛ ꯁꯦꯠꯇꯧꯔꯤꯌꯦ
ꯂꯨꯄ ꯀꯌꯥ ꯀꯌꯥ ꯐꯦꯉꯦ ꯍꯥꯏꯅꯣ
ꯂꯤꯁꯤꯡ ꯑꯃ ꯆꯥꯃꯉꯥ ꯃꯨꯛ ꯌꯦꯟꯅꯔꯝꯗꯧ ꯃꯥꯜꯂꯤ ꯑꯩꯅꯥ ꯈꯟꯕꯗꯥ ꯑꯃ ꯑꯃꯃꯥꯝ ꯂꯥ ꯑꯃꯥ ꯆꯥꯃꯉꯥ ꯉꯁꯤꯖꯨ ꯑꯃꯨꯛ ꯆꯠꯈꯤꯕꯅꯤ
ꯋꯥꯗꯤ ꯋꯥꯝꯅꯦ
ꯋꯥꯗꯗꯤ ꯀꯩꯅꯣ ꯑꯍꯥꯎ ꯆꯥꯁꯦꯅ ꯄꯩꯁꯥ ꯊꯛ ꯄꯤꯁꯜꯂꯝꯃꯦ ꯑꯗꯨꯗꯤ ꯅꯣꯏꯅꯤ ꯄꯔꯥꯏꯕꯦꯠꯇ ꯂꯥꯛꯇꯣꯏꯔꯣ ꯒꯔꯤ
ꯑꯩ ꯃꯣꯏ ꯃꯣꯏ ꯀꯥꯀꯥ ꯍꯥꯏꯕꯔꯥ ꯀꯩꯅꯣꯝꯃ ꯆꯠꯅꯤ ꯍꯥꯏꯗꯨꯗ ꯅꯣꯉꯥꯜꯂꯝꯗꯥꯏꯗ ꯄꯨꯡ ꯃꯉꯥ ꯅꯣꯉꯥꯜꯂꯝꯗꯥꯏ ꯅꯣꯉꯥꯜꯂꯒ ꯍꯥꯏ ꯇꯥꯔꯦ ꯄꯨꯡ ꯃꯉꯥ ꯑꯗꯥꯏꯗ
ꯎꯝ ꯏꯀꯣ ꯕꯦꯟꯗ ꯏꯀꯣ ꯕꯦꯟꯗ ꯅꯍꯥꯟ ꯂꯥꯛ ꯑꯝꯕꯅꯤ ꯑꯗꯨ ꯑꯣꯏꯔꯝꯅꯤ
ꯒꯌꯥꯁꯁꯨ ꯐꯪꯗꯦ ꯍꯥꯏꯅꯦ
ꯒꯌꯥꯁꯁꯨ ꯐꯪꯗ ꯃꯥꯜꯂꯦꯕꯣ ꯒꯌ꯭ꯥꯟ ꯇꯥꯗꯦꯕꯣ
ꯃꯊꯥ ꯁꯔꯦ ꯃꯣꯏ ꯃꯅꯗꯤ ꯂꯩ ꯍꯥꯏꯕꯔꯥ ꯀꯩꯅꯣꯝꯗꯤ ꯍꯥꯏꯈꯤꯕꯅꯦ
ꯀꯣꯛ ꯉꯥꯎꯁꯜꯂꯛ ꯑꯦ ꯎꯝ ꯅꯪ ꯋꯥꯀꯤꯡ ꯆꯦꯟꯕꯩ ꯈꯨꯃꯨꯛ ꯂꯩꯔꯕꯣ
ꯂꯩꯔꯨꯔꯦ ꯀꯩꯅꯣ
ꯎꯝ ꯀꯔꯤ
ꯅꯥꯍꯟꯃꯨꯛ ꯀꯥꯔꯛꯑꯝꯃꯤꯗꯨꯗꯤ
ꯑꯣ ꯅꯍꯥꯟ ꯀꯥꯔꯛ ꯑꯝꯕꯗꯨꯗ ꯂꯩꯕ ꯀꯌꯥ ꯄꯤ ꯂꯩꯔꯤꯕ
ꯐꯖꯩ ꯀꯩ ꯈꯨꯃꯨꯛꯅꯣ ꯍꯥꯏꯖꯦ
ꯈꯪꯗꯦꯗ ꯃꯃꯤꯡꯒ ꯃꯁꯛꯇꯤ ꯐꯖꯗꯦ
ꯎꯝ
ꯃꯁꯛꯇꯤ ꯈꯔ ꯐꯖꯕ ꯋꯥꯠꯂꯦ ꯆꯦꯡꯕꯗꯤ ꯌꯝꯊꯤ ꯅꯨꯡꯉꯥꯏꯌꯦ
ꯎꯝ
ꯍꯥꯄꯦꯟ ꯑꯃꯁꯨ ꯂꯩꯕꯅꯤ ꯍꯥꯄꯦꯟꯗꯨ ꯍꯥꯄꯦꯟꯗꯨ ꯆꯥꯗꯔ꯭ꯦꯅꯦ ꯀꯅꯥꯗꯅꯣꯝꯃ
ꯐꯖꯩ ꯑꯩꯁꯨ ꯀꯩꯅꯣꯝ ꯂꯩꯒꯦ ꯇꯧ
ꯆꯤꯟꯕꯩꯔꯣ ꯅꯪꯒꯤꯁꯦ
ꯑꯥ ꯂꯝꯖꯦꯜ ꯆꯦꯟꯕꯀꯥꯟꯗ ꯆꯤꯟꯕ ꯍꯥꯏꯇꯔꯦ
ꯇꯧꯗꯦꯕ
ꯎꯝ
ꯏꯁꯇꯔꯦꯆꯦꯕꯜ ꯀꯌꯥ ꯑꯣꯏꯗꯕ ꯑ ꯁꯀꯦꯡꯍꯦꯡꯗꯩ ꯂꯨꯄ ꯆꯥꯝꯃꯗ ꯂꯩꯔꯥꯛ ꯗꯨꯅꯦꯕ ꯑꯗꯨꯗꯤ ꯎꯝ ꯄꯣꯠꯇꯣ ꯐꯥꯗꯤ ꯐꯥꯕꯅꯦ ꯄꯤꯛꯄ ꯈꯤꯇꯪ
ꯎꯝ ꯅꯣꯏ ꯁꯤ ꯕꯤ ꯑꯦ ꯁꯤꯒꯤꯗꯤ ꯍꯥꯏꯗꯣꯛꯈ꯭ꯔꯦ ꯅꯣꯏꯗꯤ ꯍꯥꯏꯗꯣꯛꯇꯧꯕ ꯄꯥꯎ ꯇꯥꯗꯦ ꯍꯟꯗꯛ ꯊꯥꯁꯦ ꯍꯥꯏꯗꯣꯛꯇꯧ ꯃꯥꯟꯕ꯭ꯔꯣ
ꯃꯊꯪꯗ ꯍꯧ ꯚꯣꯠ ꯍꯥꯏꯗꯣꯛꯔꯛꯑꯅꯤ ꯑꯩꯗꯤ ꯍꯟꯗꯛ ꯊꯥ ꯍꯥꯏꯗꯣꯛꯇꯧ ꯃꯥꯟꯂꯦ
ꯃꯌꯦꯌ
ꯏꯪꯂꯤꯁꯇꯣ ꯑꯝꯇꯪꯗꯤ ꯃꯤꯠ ꯅꯥ ꯆꯦꯖꯦꯠ ꯑꯨꯏꯁꯤꯟꯂꯒꯕ
ꯈꯟꯂꯨꯅꯣ ꯀꯣꯂꯦꯁꯇꯤ ꯑꯥꯗꯥ ꯑꯗꯨꯝ ꯆꯟꯁꯤꯟꯂꯒ ꯊꯝ ꯇꯥꯔꯦ
ꯃꯣꯏꯔꯥꯡꯗꯥꯔꯥ ꯀꯨꯝꯕꯝꯗꯥꯔꯥ ꯑꯃꯗꯤ ꯆꯟꯂꯅꯤ
ꯃꯣꯏꯔꯥꯡꯗ ꯑꯣꯏ ꯆꯟꯂꯣꯍꯦ꯫ꯀꯨꯝꯕꯤꯗ ꯅꯪ ꯑꯥ ꯂꯥꯞꯅ ꯆꯠꯊꯣꯛ ꯆꯠꯁꯤꯟ ꯇꯟꯕ ꯆꯞ ꯃꯥꯟꯅꯩꯅꯦ ꯃꯌꯥꯏꯗꯅꯤ ꯅꯪ ꯂꯩꯔꯤ
ꯆꯞꯃꯥꯟꯅꯩ
ꯌꯦꯡꯉ꯭ꯌꯨ ꯀꯅꯗꯤ ꯏꯁ ꯑꯦꯛꯖꯥꯝꯒꯤ ꯋꯥꯔꯤꯕꯨ ꯇꯧꯕꯕꯨ ꯌꯥꯗꯦ
ꯃꯥꯗꯤ ꯃꯥꯊꯥ ꯁꯥ
ꯉꯍꯥꯟ ꯂꯥꯛꯑꯝꯕꯗꯨꯁꯨ ꯐꯖꯅ ꯍꯪꯅꯗꯕꯔꯥ ꯈꯪꯗꯦ ꯍꯥꯏꯕ
ꯍꯥꯍ
ꯅꯣꯏ ꯅꯤ ꯐꯖꯅ ꯄꯥꯎ ꯐꯥꯎꯅꯗꯕ꯭ꯔꯥꯕ ꯢꯌꯥꯝꯕ ꯁꯤꯅꯖꯤꯀꯗꯣ ꯃꯥ ꯉꯥꯍꯥꯟ ꯂꯥꯛꯑꯝꯃꯤꯗꯣ
ꯈꯟꯗꯦꯗ ꯒ꯭ꯌꯥꯟ ꯇꯥꯕ ꯃꯤ ꯅꯠꯇꯦ ꯃꯥ ꯁꯣꯝꯗ ꯂꯩꯔꯅꯤꯅ ꯍꯥꯏꯌꯦ ꯑꯌꯨꯒ ꯑꯉꯣꯟꯗ ꯄꯣꯠ ꯆꯩ ꯄꯨꯊꯥꯔꯦ ꯌꯥꯔꯔꯣꯏ ꯑꯃꯨꯛ ꯍꯥꯏ ꯒ꯭ꯌꯥꯟ ꯇꯥꯗꯦ ꯃꯣꯏ ꯋꯥꯔꯤꯖꯦ꯫
ꯃꯥꯃꯥꯏ ꯃꯕꯥꯏ ꯍꯥꯏꯕ꯭ꯔꯥ ꯀꯩꯅꯣ
ꯂꯩꯅꯤꯅ ꯍꯥꯏꯕꯅꯦ ꯑꯗꯨ ꯌꯥꯗꯦ ꯍꯥꯏꯕ꯭ꯔꯥ ꯂꯩꯐꯝꯗꯨ ꯅꯇꯩ ꯆꯗꯦ ꯍꯥꯏꯕ꯭ꯔꯥ ꯀꯩꯅꯣ ꯑꯗꯨ ꯐꯖꯅ ꯊꯕꯛ ꯇꯧꯗꯔꯤꯀꯟꯗ ꯐꯖꯅ ꯀꯩꯅꯣ ꯇꯧꯗꯦ ꯍꯥꯏꯕ
ꯃꯣꯏ ꯒꯨꯅꯤꯌꯥ ꯇꯧꯕꯗꯣ ꯉꯁꯤ ꯂꯣꯏꯅꯤ ꯍꯥꯏꯕ
ꯑꯪ ꯇꯧꯕ ꯂꯣꯏꯔꯦ ꯒꯨꯅꯤꯌꯥ ꯇꯧꯕ ꯉꯥꯔꯥꯡ-ꯉꯥ-ꯉꯥꯔꯥꯡ ꯂꯣꯏꯒ꯭ꯔꯦ ꯑꯗꯨꯒꯤ ꯚꯤꯝꯒꯤ ꯃꯇꯦꯛ ꯑꯃ ꯇꯧꯕꯒꯤ ꯆꯠꯈꯤꯕꯅꯦ
ꯑꯩꯈꯣꯏꯖꯨ ꯂꯥꯛ ꯌꯥꯔꯝꯅꯤꯅꯦ ꯐꯥꯔꯛ ꯇꯥ ꯇꯧꯏꯅꯦ
ꯎꯝ ꯂꯥꯛꯁꯟꯂꯣ-ꯂꯥꯛꯁꯟꯂꯣ ꯕꯗ꯭ꯔ ꯂꯥꯛꯁꯤꯟꯂꯣ ꯃꯤꯒꯤ ꯄꯩꯁꯥ
ꯑꯣꯏ ꯌꯧꯔꯛꯑꯅꯤ ꯍꯥꯌꯦꯡꯗꯤ
ꯂꯛꯄꯒ ꯖꯣꯏꯅꯤꯪ ꯇꯧꯔꯦꯕꯥ ꯑꯗꯨꯝ
ꯎꯝ ꯇꯧꯔꯗꯝꯅꯤ ꯎꯝ ꯖꯣꯏꯟ ꯇꯦꯔꯗꯧꯅꯤ
ꯆꯞꯄꯤꯍꯦ ꯃꯔꯨꯞ
ꯅꯦꯠꯁꯦ ꯈꯤꯗꯥꯪ ꯁꯇꯕꯜ ꯑꯣꯏꯗꯕꯥ
ꯅꯪ ꯌꯨꯝ ꯅꯣꯏ ꯃꯤ ꯑꯗꯨꯝ ꯅꯪ ꯆꯠꯂꯒꯥ ꯇꯧꯔꯤꯔꯣ ꯅꯇꯔ꯭ꯒ ꯌꯨꯝꯗꯩꯩ ꯐꯪꯉꯤꯔꯣ
ꯌꯨꯝꯗꯩ ꯅꯥꯇꯦ ꯆꯠꯂꯒꯅꯤ
ꯑꯣ
ꯑꯩꯅꯥ ꯈꯔꯥ ꯂꯞꯅꯥ ꯐꯝꯕꯥ ꯍꯥꯏ ꯇꯥꯔꯦ ꯏꯃꯨꯡ ꯆꯪꯖꯤꯜꯂꯥ ꯐꯝꯕꯅꯥ ꯅꯨꯪꯉꯥꯏꯗꯣꯏꯅꯤ
ꯌꯥꯝ ꯋꯥꯅꯥ ꯍꯤꯡꯂꯤꯖꯠꯅꯤꯅꯩ ꯃꯔꯨꯞꯁꯤ
ꯍꯥ
ꯌꯥꯝ ꯋꯥꯅ ꯍꯤꯡꯂꯤꯖꯠꯅꯦꯕꯥ
ꯆꯠꯂꯥꯍꯦ ꯁꯟꯒꯣꯝꯒꯤ ꯁꯟꯒꯣꯝ ꯉꯇꯅꯤ
ꯀꯩꯅꯣ ꯃꯤꯗꯤ ꯕꯤꯄꯤꯑꯦꯟ ꯀꯩ ꯀꯩ ꯍꯞꯅꯔꯥ ꯄꯨꯪꯇꯧ ꯇꯧꯏ ꯅꯦꯠ ꯌꯥꯏꯒ ꯍꯥꯏꯅꯩꯗ
ꯑꯁ ꯑꯣꯏꯗ ꯄꯗꯕꯩ ꯋꯔꯤꯅꯤꯗꯅꯥ
ꯃꯣꯏ ꯕꯤꯄꯤꯑꯟꯒꯤꯗꯨ ꯄꯨꫪꯥ ꯇꯧꯕ ꯌꯥꯕ ꯌꯥꯕ ꯇꯧꯔꯃꯝ ꯉꯥꯏꯍꯥꯛ ꯉꯥꯏꯍꯛꯀꯤ ꯋ꯭ꯔꯤꯅꯤ
ꯉꯏꯈꯣ ꯃꯔꯨꯞ ꯑꯃ ꯃꯤ ꯕꯤꯄꯤꯑꯦꯟ ꯇꯧꯔꯥ ꯌꯥꯅꯩ ꯍꯥꯏ ꯀꯩꯅꯣ ꯃꯤ ꯍꯟꯗꯛ ꯈꯔꯥ ꯅꯨꯃꯤꯠ ꯃꯟꯒꯅꯤꯔꯥ ꯀꯩꯅꯣ ꯑꯗꯨ ꯀꯣꯝꯊꯣꯛꯄꯗꯨꯗꯒꯤ ꯑꯃꯨꯛ ꯀꯩꯅꯣ ꯇꯧꯅꯒꯔ꯭ꯦ ꯀꯩꯅꯣ ꯃꯆꯤ ꯃꯆꯤ ꯑꯗꯨꯝ ꯌꯅꯩ ꯀꯩꯅꯣ
ꯃꯆꯤ ꯃꯆꯤꯕꯨꯗꯤ ꯌꯥꯏꯌꯦ
ꯌꯥꯕꯅꯦ ꯑꯗꯨꯝ
ꯑꯈꯣꯏ ꯁꯨꯋꯥꯏꯗꯗꯤ ꯌꯥꯗꯦꯕꯣ
ꯑꯩꯈꯣꯏꯔꯣꯝꯗꯗꯤ ꯅꯥꯕ ꯋꯥꯔꯦꯅꯦ ꯂꯥꯞꯏꯁꯦ ꯅꯦꯠ ꯊꯤꯡꯕꯁꯤꯗ
ꯑꯗꯨꯗꯒꯤ ꯍꯦꯅ ꯁꯥꯡꯗꯣꯛꯈꯔꯥꯃꯤ ꯉꯁꯤ ꯑꯃꯨꯛ ꯅꯨꯃꯤꯠ ꯃꯉꯥꯅꯤ ꯀꯣꯛ ꯍꯥꯌꯔꯁꯨ ꯌꯥꯕꯗꯨꯗꯥ ꯑꯅꯤ ꯑꯅꯤ ꯅꯦꯌꯦ ꯍꯧꯔꯣꯟꯒꯨꯝꯕꯩ ꯋꯥꯅꯤꯗ ꯍꯥꯏꯕꯅꯤꯗ
ꯎꯝ ꯀꯁꯤꯂꯣ ꯀꯁꯤꯂꯣ ꯅꯩꯈꯏꯔ꯭ꯁꯤ ꯂꯧ ꯕꯔꯣꯗꯔ
ꯄꯞꯖꯤ ꯇꯧꯁꯤ ꯄꯞꯖꯤ ꯇꯧꯁꯤ
ꯄꯞꯖꯤ ꯄꯞꯖꯤ ꯅꯪ ꯅꯪ ꯀꯩ ꯐꯣꯟ ꯍꯧꯖꯤꯛ ꯀꯩ ꯐꯣꯟ ꯄꯥꯏꯅꯣ
ꯑꯦꯁ ꯇꯣꯏꯇꯤꯋꯥꯟ ꯗꯣ ꯃꯤꯠꯇꯤ ꯁꯣꯛꯅꯤꯍꯦ ꯑꯩ
ꯑꯣꯛꯈꯦ ꯂꯛꯁꯨꯜꯂꯣ ꯄꯞꯖꯤ ꯍꯧꯔ꯭ꯁꯤ ꯑꯩꯁꯨ ꯑꯩꯈꯣꯏꯁꯨ ꯁꯅꯔꯤ
ꯃꯣꯕꯤꯂꯦ ꯂꯤꯆꯦꯟ ꯂꯥ ꯀꯩꯅꯣꯝ ꯇꯧꯁꯤ ꯃꯤꯕꯤꯂꯦ ꯂꯤꯆꯦꯟ ꯅꯪ ꯀꯌꯥ ꯌꯧꯔꯒꯦ
ꯂꯤꯆꯦꯟꯗꯤ ꯁꯅꯗꯔ꯭ꯦꯗꯥ ꯀꯥꯛꯊꯠꯈꯔ꯭ꯦ ꯍꯦ
ꯃꯣꯕꯥꯜ ꯂꯤꯆꯦꯟ ꯂꯤꯆꯦꯟ ꯀꯌꯥꯅꯣ ꯑꯝ ꯌꯧꯒꯔ꯭ꯃꯤ ꯑꯗꯩꯩ ꯇꯟꯗ ꯁꯅꯒꯤꯗꯔ꯭ꯦ
ꯑꯩ ꯄꯞꯖꯤꯗ ꯑꯣꯏꯅꯥ ꯑꯦꯁꯀꯤ ꯄꯔꯣꯃꯣꯇꯤꯁꯟ ꯃꯠꯆ ꯂꯩꯕꯅꯤ
ꯑꯩꯅꯥ ꯃꯃꯥꯪ ꯁꯦꯥꯁꯣꯟꯗ ꯑꯦꯁ ꯌꯧꯗꯧꯔꯛ ꯀꯟꯗ ꯑꯗꯨꯝ ꯇꯣꯛ ꯈꯔ꯭ꯦ ꯀꯩꯁꯥꯝꯊꯣꯡꯒꯤꯗꯣ ꯁꯥꯟꯅꯔꯤ
ꯎꯝ ꯍꯣ ꯍꯣꯢ ꯐꯔꯦ ꯐꯔꯦ ꯃꯔꯨꯞ ꯑꯃꯨꯛ ꯇꯧꯔꯛꯀꯦ
ꯑꯣꯀꯦ ꯑꯣꯀꯦ
ꯑꯣꯀꯦ